ꯍꯣꯏ ꯇꯥꯏ
ꯑꯁ
ꯀꯤꯗꯧꯔꯤꯒꯦ ꯕꯥꯏ
ꯀꯩꯝ ꯇꯧꯗꯦꯗ ꯑꯗꯨꯝ ꯐꯝ ꯂꯩꯕꯅꯦ ꯑꯩꯈꯣꯏꯗꯤ ꯁꯥꯕꯅꯤꯅ ꯅꯪꯗꯤ ꯆꯥꯛꯄꯨꯗꯤ ꯆꯥꯔꯦ ꯍꯣꯏ ꯅꯠ
ꯍꯣꯏꯠ ꯑ
ꯇꯥꯕ꯭ꯔꯣ ꯅꯦꯋꯥꯛꯁꯤ ꯐꯖꯗꯤꯅꯦ
ꯇꯥꯗ
ꯇꯥꯏ ꯇꯥꯏ
ꯑꯩ
ꯑꯩ ꯃꯊꯦꯜ ꯑꯣꯏꯅ ꯆꯥꯒꯦ ꯉꯁꯤ
ꯑꯁ ꯉꯁꯤꯁꯦ ꯑ ꯕ꯭ꯔꯤꯟꯖꯜꯒ ꯑꯦ ꯈꯃꯦꯟ ꯑꯈꯥꯕꯗꯣ ꯑꯣꯏꯅ ꯇꯧꯔꯦ ꯉꯁꯤꯗꯤ
ꯑꯣ ꯍꯥꯎꯕꯅꯤ ꯀꯩꯅꯣ
ꯥ ꯍꯣꯔꯦꯟ ꯌꯦꯡꯗꯣꯏꯅꯦ ꯑꯩꯈꯣꯏ ꯌꯦꯡꯁꯦ ꯑꯁ ꯈꯪꯗꯦ ꯃꯩ ꯂꯥꯛꯇꯕꯅꯤꯅꯀꯣ
ꯑꯣ ꯀꯩ ꯇꯤꯝ ꯁꯞꯄꯣꯔꯠ ꯑꯣꯏꯕ ꯅꯪꯗꯦ
ꯑꯈꯣꯏ ꯑꯩꯗꯤ ꯅꯦꯃꯥꯔ ꯐꯦꯟꯁꯤꯅꯦ ꯑꯈꯣꯏꯗꯤ
ꯑꯥꯎ ꯆꯠꯂꯣ ꯑꯗꯨꯅꯦꯕ
ꯀꯩꯅꯣ ꯃꯦꯁꯤ ꯔꯣꯅꯥꯜꯗꯣꯒꯖꯨ ꯑꯣꯏꯗ꯭ꯔꯦꯕ ꯑꯩꯈꯣꯏꯗꯤ ꯃꯦ ꯅꯦꯃꯥꯔꯅꯤ ꯑꯩꯈꯣꯏꯗꯤ
ꯎꯝ ꯅꯗꯨꯅꯦ ꯅꯦꯃꯥꯔꯅꯦ
ꯅꯪꯖꯨ ꯅꯦꯃꯥꯔ ꯐꯦꯟꯁꯔꯣ
ꯎꯝ ꯅꯦꯕ꯭ꯔ ꯅꯦꯝꯃꯥꯔ ꯍꯥꯏꯕ ꯇꯥꯔꯦꯅꯦ
ꯌꯥꯝ ꯊꯥꯖꯗꯤꯌꯦ
ꯅꯨꯄꯥ ꯍꯥꯏꯕꯖꯤꯗꯤ ꯅꯦꯃꯥꯔꯗ ꯀꯩꯅꯣ
ꯆꯥꯛꯇꯤ ꯆꯥꯔꯕꯣ ꯅꯪ ꯍꯥꯂꯣ ꯇꯥꯕ꯭ꯔꯣ
ꯆꯥꯛꯇꯤ ꯆꯥꯔꯕꯣ ꯚꯥꯏ
ꯍꯣꯏ ꯆꯥꯔꯦ
ꯅꯦꯋꯥꯥꯛꯁꯦ ꯐꯖꯗꯦꯅꯦ
ꯇꯥꯕ꯭ꯔꯣ ꯚꯥꯏ
ꯀꯔꯤ ꯃꯊꯦꯜ ꯑꯣꯏꯅ ꯇꯧꯔꯒꯦ ꯉꯁꯤꯗꯤ ꯑꯣ ꯇꯥꯏꯌꯦ
ꯑꯣ ꯑꯣ ꯉꯁꯤꯗꯣ ꯑꯥ ꯇꯤꯟ ꯐꯤꯁ ꯑꯣꯏꯅ ꯆꯥꯏꯗ
ꯑꯥ ꯌꯨꯝꯗ ꯂꯩꯕ꯭ꯔꯥ ꯅꯠꯇ꯭ꯔꯒ ꯃꯄꯥꯟꯂꯣꯝ ꯂꯩꯕ꯭ꯔꯣ ꯅꯪ
ꯎꯝ ꯌꯨꯝꯗ ꯂꯩ ꯃꯄꯥꯟꯗ ꯂꯩꯕꯅꯤꯗ
ꯑꯥ ꯃꯄꯥꯟꯂꯩꯔꯒ ꯉꯜꯂꯤꯗ ꯆꯥꯛ ꯆꯥꯕ
ꯎꯝ ꯉꯟꯕꯅꯦ
ꯑꯗꯨꯝ ꯑꯩꯈꯣꯏꯗꯤ ꯄꯨꯡ ꯇꯔꯨꯛ ꯇꯔꯦꯠ ꯑꯗꯨꯋꯥꯏꯗ ꯑꯗꯨꯝ ꯆꯥꯛ ꯆꯥꯕꯅꯦ
ꯑꯣ ꯊꯕꯛ ꯊꯕꯛ ꯀꯨꯝꯕꯗꯤ
ꯎꯝ ꯊꯕꯛꯀꯨꯝꯕ ꯇꯧꯗꯦꯗ ꯍꯟꯗꯛꯇꯤ
ꯑꯣ ꯐ꯭ꯔꯤꯗ ꯂꯩꯕ꯭ꯔꯣ
ꯂꯩꯌꯦ ꯑꯥ ꯑꯩ ꯏꯁꯄꯣꯔꯠꯁ ꯇ ꯗꯨꯝ ꯁꯥꯟꯅꯕꯅꯦ ꯍꯟꯗꯛꯇꯤ
ꯀꯩꯕ
ꯑꯗꯨꯝ ꯁꯥꯟꯅꯕ ꯆꯠꯄꯅꯦꯕ ꯍꯟꯗꯛꯇꯤ
ꯑꯣ ꯀ꯭ꯂꯕꯒꯨ ꯀ꯭ꯂꯕ ꯒꯨꯝꯗ ꯂꯩꯕ꯭ꯔꯣ ꯅꯪ
ꯎꯝ ꯀ꯭ꯂꯞꯇꯗꯤ ꯂꯩꯇꯦ ꯑꯗꯨꯕꯨ ꯑꯗꯨꯝ ꯑꯥ ꯔꯦꯟꯗ ꯂꯩꯔꯒ ꯑꯗꯨꯝ ꯁꯥꯟꯅꯕ ꯆꯠꯄ ꯀꯣꯆꯤꯡ ꯂꯧꯕ
ꯑꯥ ꯑꯣ ꯀꯩ ꯏꯁꯄꯣꯔ꯭ꯠꯇꯥ
ꯑꯁꯤ ꯕꯣꯛꯁꯤꯡꯅꯤꯗ
ꯑꯣ ꯑꯣ ꯌꯥꯝ ꯐꯩꯌꯦꯅꯦ ꯑꯗꯨꯗꯤ
ꯈꯪꯗꯦ ꯇꯧꯔꯤꯖꯦ ꯑꯗꯨꯝ ꯌꯦꯡꯕ ꯍꯥꯏꯕꯗꯨꯅꯦ
ꯀꯌꯥꯝ ꯀꯨꯏꯔꯦ ꯅꯪꯗꯤ
ꯀꯨꯏ ꯀꯨꯏꯗꯔꯤ ꯍꯣꯏ ꯗꯤꯁꯤ ꯗꯤꯁꯤ ꯍꯣꯏꯅ ꯃꯨꯛ ꯍꯥꯎꯕꯅꯦ ꯉꯥꯍꯟꯗꯨ ꯉꯥꯍꯟꯗꯣ ꯇꯣꯝ ꯇꯝꯂꯒ ꯀ꯭ꯂꯥꯁ ꯏꯂꯚꯦꯟ ꯇꯨꯋꯦꯜꯚ ꯇꯣ ꯀꯥꯅꯤꯡꯉꯩꯒꯤ ꯇꯣꯛꯈꯔꯒ ꯍꯟꯗꯛꯅ ꯑꯃꯨꯛ ꯍꯧꯕ
ꯑꯣ ꯌꯥꯝ ꯐꯩꯅꯦ
ꯈꯪꯗꯦ ꯚꯥꯏ꯫
ꯑꯈꯣꯏꯗꯤ ꯀꯤꯟꯒꯖꯦ ꯀꯤꯖꯩꯀꯣ꯫
ꯀꯦꯀꯦꯔꯧ
ꯅꯪꯒꯤ ꯅꯦꯠꯋꯥꯛꯅꯔ ꯑꯩꯅꯒꯤ ꯑꯩꯒꯤ ꯑꯩꯗꯤ ꯀꯩꯝ ꯇꯧꯗꯦꯗ ꯗꯨꯝ ꯌꯨꯝꯗ ꯗꯨꯝ ꯂꯩꯕꯅꯤꯗ ꯈꯣꯏꯗꯤ ꯊꯕꯛ ꯂꯩꯗꯝꯅꯤꯅ ꯊꯕꯛ ꯑꯁꯦ ꯑꯥ ꯒ꯭ꯔꯦꯖꯨꯋꯦꯠ ꯂꯣꯏꯔꯦ ꯒ꯭ꯔꯦꯖ꯭ꯋꯦꯠ ꯂꯣꯏꯔꯖꯨ ꯀꯅ ꯀꯩꯝ ꯀꯥꯟ ꯀꯥꯟꯅꯗꯦꯕ ꯊꯕꯛ ꯐꯪ ꯐꯪꯗꯝꯅꯤꯅ
ꯇꯤꯔꯤ ꯐꯪꯒ꯭ꯔꯦ ꯇꯧ ꯔꯣ ꯕꯥꯏ